ꯍ
ꯇꯥꯏ ꯑꯩꯗꯤ
ꯍꯧꯖꯤꯛꯇꯤ ꯌꯥꯔꯦꯅꯦ
ꯍꯣꯏ ꯌꯥꯏ ꯀꯩꯗꯧꯔꯤꯅꯣ
ꯌꯥꯗ꯭ꯔꯗꯤ ꯑꯩꯒꯤ ꯃꯥꯡꯉꯦꯕ
ꯀꯩꯗꯧꯔꯤꯅꯣ
ꯑꯁ ꯍꯧꯖꯤ ꯀ ꯆꯥꯛ ꯆꯥꯕ ꯂꯣꯏꯔ ꯀ ꯑꯃ
ꯊꯣꯏꯅꯦ
ꯎꯝ ꯍꯦꯡꯉ ꯆꯥꯎꯥꯅꯦ ꯑꯩꯗꯤ
ꯀꯩ ꯑꯦꯟꯁꯥꯡ ꯆꯥꯕꯅꯣ
ꯑꯁ ꯆꯝꯐꯨꯠꯒ ꯉꯥ ꯇꯥꯎꯕꯒ ꯆꯥꯏꯅꯦ
ꯑꯣ ꯍꯥꯎꯔꯝꯃꯅꯤꯅꯦ
ꯀꯩꯗꯧꯔꯤꯅꯣ ꯅꯪꯗꯤ
ꯑꯩꯁꯨ ꯀꯔꯤꯁꯨ ꯇꯧꯅꯤꯡꯉꯥꯏ ꯂꯩꯒꯤ ꯍꯤꯞꯄꯨꯒ ꯂꯩꯔꯤꯗ
ꯍꯥꯥ
ꯍꯤꯠꯕꯒꯂꯦ
ꯑꯣ ꯊꯕꯛ ꯂꯩꯇ꯭ꯔꯕ꯭ꯔꯣ
ꯑꯁ ꯊꯕꯛ ꯇꯧꯗꯕ ꯃꯤꯅꯤ ꯃꯆꯥꯅꯦ
ꯑꯁ ꯅꯪ ꯁꯤꯗꯤ
ꯎꯝ
ꯊꯕꯛꯁꯦ ꯈꯔ ꯈꯔ ꯇꯧꯗꯅ
ꯑꯍꯣꯏ ꯇꯧ ꯇꯧꯔꯦ ꯀꯩ ꯑꯦꯟꯁꯥꯡ ꯆꯥꯏ ꯍꯥꯏꯕ꯭ꯔ
ꯑꯦ ꯔꯣ ꯆꯝꯐꯨꯠ ꯔꯣꯜ
ꯆꯝꯐꯨ
ꯎꯝ ꯎꯝ
ꯀꯩꯒꯤ ꯆꯝꯐꯨꯜ
ꯆꯝꯐꯨꯠꯗ ꯀꯣꯜꯂꯤ ꯍꯋꯥꯥꯏ ꯆꯝꯐꯨꯠ ꯁꯥꯏꯅꯦ
ꯍꯧꯥꯎꯔꯝꯒꯅꯤꯅꯦ ꯑꯗꯨꯗꯤ ꯑꯇꯣꯞꯄꯗꯤ ꯑꯍꯥꯎꯕ ꯏꯁꯄꯦꯁꯦꯜ ꯌꯥꯎꯗꯕ꯭ꯔꯥ
ꯑꯁ ꯑꯗꯨꯗꯤ ꯍꯥꯏꯒꯦꯀꯣ ꯑ ꯁꯟꯁꯥ ꯑꯀꯪꯕꯗꯣ ꯁꯤꯡꯖꯨ ꯃꯦꯠꯇ꯭ꯔꯒ ꯆꯥꯕ
ꯑ ꯍꯥꯎꯅꯤꯅꯦ ꯀꯅꯥꯅ ꯁꯦꯝꯕꯤꯕ
ꯑꯩ ꯅꯠꯇ꯭ꯔꯗꯤ ꯀꯅꯥ ꯁꯦꯝꯕꯤꯅꯤ
ꯃꯊꯟꯇ ꯅꯪ ꯇꯧꯔꯒ ꯆꯥꯔꯒ ꯂꯩꯕ꯭ꯔꯣ
ꯑꯥ ꯑꯪꯀꯥ ꯏꯆꯦꯁꯨ ꯂꯩ ꯑꯗꯨꯕꯨꯀꯣ
ꯎꯝ
ꯃꯣꯏꯗꯤ ꯆꯥꯛ ꯊꯣꯡꯕ ꯉꯝꯗꯦꯕ
ꯑꯣ
ꯍꯧꯖꯤꯛꯀꯥꯟꯁꯦ ꯃꯥ ꯈꯔꯥ ꯃꯁꯥ ꯅꯨꯡꯉꯥꯏꯇꯕ
ꯎꯝ
ꯀꯣꯏꯅꯤꯟ ꯆꯥꯕꯒꯤꯀꯣ
ꯎꯝ ꯑꯗꯨꯒꯤꯅꯦ ꯆꯥꯈ꯭ꯔꯕ ꯅꯪ ꯂꯩꯕꯒꯤ ꯅꯨꯡꯉꯥꯏꯔꯝꯃꯣꯏ ꯃꯣꯏꯁꯦ
ꯍꯥꯏ ꯅꯣꯡ ꯇꯥꯕ꯭ꯔꯣ
ꯅꯣꯡ ꯇꯥꯗꯦ ꯉꯁꯤ ꯅꯨꯡꯁꯤꯠꯗꯤ ꯀꯜꯂꯦ ꯑꯗꯣ ꯅꯣꯡꯁꯥ ꯊꯣꯛꯑꯦ
ꯑꯣ ꯅꯨꯡꯁꯤꯠꯀꯜꯂꯗꯤ ꯅꯨꯡꯉꯥꯏꯕ ꯂꯩꯅꯤꯅꯦ
ꯎꯝ ꯈꯪꯗꯦ ꯅꯣꯡ ꯀꯥꯟꯟꯅ ꯆꯨꯗꯕꯒꯤꯔ
ꯎꯝ
ꯊꯕꯛ ꯆꯠꯇꯦ ꯅꯪ
ꯊꯕꯛ ꯆꯠꯇꯦ ꯑꯩꯁꯨ ꯊꯕꯛ ꯇꯧꯗꯦ
ꯑꯗꯨꯗꯤ ꯌꯨꯝꯗ ꯑꯗꯨꯝ ꯂꯩꯔꯤꯕ
ꯑꯥ ꯑꯗꯨ ꯌꯨꯝꯒꯤ ꯊꯕꯛ ꯌꯥꯝꯃꯤꯅꯦ ꯀꯔꯤꯗꯔꯥ
ꯃꯤ ꯃꯇꯦꯡ ꯄꯥꯡꯕꯤꯕꯁꯨ ꯌꯥꯎꯗꯦ
ꯃꯊꯟꯗ ꯇꯧꯗꯕꯅꯤꯅꯦ
ꯂꯩꯇꯦꯅꯦ ꯃꯇꯦꯡ ꯄꯥꯡꯕꯤꯅꯕ
ꯍ‌ꯣ ꯑꯗꯨꯅ ꯐꯔꯦ ꯑꯗꯨꯅ ꯐꯔꯦ
ꯊꯁ ꯑꯗꯨ ꯑꯩꯗꯤ ꯋꯥꯔꯣꯏꯗ꯭ꯔꯣ ꯅꯪ ꯅꯪꯒꯤ ꯋꯥꯁꯤꯗꯤ
ꯋꯥꯔꯝꯃꯣꯏꯗ ꯑꯗꯨ
ꯑꯗꯣ ꯄꯤꯛ ꯄꯤꯛꯄ ꯊꯕꯛꯁꯤꯡꯁꯨ ꯋꯥꯕꯅꯤꯗ
ꯍ‌ꯣ ꯍ‌ꯣ
ꯍꯩꯗꯣꯛꯅꯤꯡꯉꯥꯏ ꯁꯨ ꯂꯩꯇꯕ
ꯆꯨꯝꯃꯦ ꯆꯨꯝꯃꯦ ꯑꯗꯨꯕꯨꯗꯤ ꯊꯕꯛꯅꯤꯅ ꯃꯣꯏꯁꯨ ꯃꯆꯥ ꯃꯆꯥ ꯑꯣꯏꯔꯁꯨ
ꯎꯝ ꯈꯪꯉꯤ
ꯑꯗꯨꯗꯅ ꯎꯝ ꯑꯗꯨꯗꯅ ꯅꯣꯏꯗꯤ ꯇꯕꯨꯅꯤ ꯅꯣꯏꯒꯤ ꯊꯕꯛ ꯑꯣꯏꯔꯅꯤꯕ
ꯑꯁ ꯄꯨꯟꯁꯤꯒꯤ ꯑꯗꯨꯒꯨꯝꯕ ꯊꯕꯛꯇꯣ ꯇꯧꯅꯤꯉꯩꯗꯣ ꯑ
ꯇꯧꯒꯗꯕꯅꯤꯅ ꯍꯧꯖꯤꯛꯇꯤ ꯑꯍꯥꯎꯕ ꯈꯛꯇꯅꯦꯕ
ꯑꯥ ꯑꯁ ꯌꯨꯝꯗ ꯂꯩꯔꯗꯤꯀꯣ ꯑꯗꯨꯝ ꯇꯧꯗꯦ ꯑꯩꯗꯤ ꯏꯅꯃꯥ ꯍꯣꯏ ꯏꯃꯥ ꯍꯣꯏꯅ ꯇꯧꯕꯤꯕꯅꯦ
ꯎꯝ ꯍꯦ ꯅꯪꯁꯨ ꯇꯧꯕ ꯍꯧꯔꯣ ꯑꯁꯤꯅ
ꯑꯁ ꯌꯨꯝꯗꯗꯤ ꯌꯥꯍꯥꯎ ꯊꯦꯡꯉ ꯑꯁ ꯌꯥꯝ ꯂꯩꯕ ꯅꯨꯡꯉꯥꯏꯌꯦ
ꯏꯁ ꯅꯪ ꯄꯨꯡ ꯀꯌꯥꯒꯨꯝꯕꯗ ꯑꯗꯨꯝ ꯍꯧꯒꯠꯕ꯭ꯔꯣ
ꯌꯨꯝꯗꯔꯣ
ꯍꯣꯏ
ꯑꯁ ꯌꯨꯝꯗꯗꯤ ꯍꯥꯏꯗꯣꯛꯄ ꯀꯤꯖꯩꯗ
ꯁꯤ ꯅꯨꯄꯤꯁꯤꯗꯤ ꯑꯗꯨꯃꯥꯏꯅ ꯍꯥꯏꯔꯛꯅꯤ ꯅ‌ꯪꯅ
ꯍꯣꯏ ꯍꯣꯏ ꯍꯩꯔꯝꯃꯣꯏ ꯍꯩꯔꯝꯃꯣꯏ ꯍꯥꯏꯗꯣꯛꯑꯁꯨ ꯌꯥꯏ
ꯇꯔꯦꯠ ꯃꯈꯥꯏꯒꯨꯝꯕꯗ ꯍꯧꯒꯠꯄꯅꯦ ꯌꯨꯝꯗꯗꯤ ꯇꯥꯕ꯭ꯔꯣ ꯇꯥꯕ꯭ꯔ‌ꯣ
ꯍꯣꯏ ꯇꯥꯏ ꯇꯥꯏ
ꯀꯔꯤ ꯇꯧꯔꯤꯅꯣ
ꯑꯁ ꯀꯩꯁꯨ ꯇꯧꯗꯦꯗ
ꯑꯩꯅ ꯁꯤꯗ ꯋꯥꯔꯤ ꯂꯤꯔꯒ ꯅꯪꯅ ꯇꯥꯕꯤꯗ꯭ꯔꯗꯤ ꯅꯨꯡꯉꯥꯏꯗꯤꯍꯦ
ꯇꯥꯔꯤꯅꯤ ꯅꯪꯒꯤꯗꯣ
ꯀꯩꯅꯣꯃ ꯇꯧꯕ ꯃꯥꯜꯂ‌ꯦ ꯅꯪꯖꯦ
ꯇꯤꯗ ꯀꯩꯅ‌ꯣ ꯅꯣꯏ ꯍꯩꯒꯤ ꯐꯥꯝ ꯇꯧꯗ꯭ꯔꯣ
ꯍꯩꯒꯤ ꯐꯥꯝ ꯀꯣꯝꯂꯥ ꯐꯥꯔꯝꯗꯤ ꯇꯧ ꯇꯧꯋꯦ ꯑꯗ ꯆꯥꯕ ꯌꯥꯗ ꯃꯥꯅ ꯇꯥꯟꯕ ꯃꯇꯝ ꯋꯥꯠꯂꯤꯌꯦ
ꯑꯣ
ꯑꯩꯈꯣꯏ ꯌꯨꯝꯗ ꯐꯥꯔꯝ ꯇꯧꯕꯗꯤꯀꯣ ꯂꯐꯣꯏꯒꯤ ꯐꯥꯔꯝ ꯇꯧꯋꯦ
ꯑꯣꯣꯏ ꯍꯣ ꯂꯐꯣꯏ ꯐꯥ ꯍꯥꯏꯗꯤ ꯅꯣꯏ ꯃꯐꯝꯗ
ꯈꯪꯗꯦ ꯑꯩꯗꯤ ꯑꯩꯈꯣꯏ ꯂꯣꯝꯗꯨꯁꯨ
ꯅꯪꯁꯨꯄ
ꯨꯝ ꯀꯨꯝꯍꯥꯏ ꯈꯛꯇꯅꯦ ꯂꯥꯛꯄꯗꯣ ꯑꯩꯈꯣꯏ ꯑꯩꯈꯣꯏ ꯈꯨꯟꯗ ꯂꯩꯕꯁꯦ
ꯍ ꯍꯣꯏ
ꯑꯗꯣ ꯀꯨꯝꯍꯩ ꯂꯣꯏꯔꯗꯤ ꯑꯃꯨꯛꯀ ꯆꯠꯂꯗꯤ
ꯎꯝ
ꯄꯥꯛ ꯂꯩꯇꯦꯕ ꯑꯩꯈꯣꯏ ꯈꯨꯟꯗ
ꯍ ꯑꯗꯣ ꯑꯇꯣꯞꯄꯒꯤ ꯊꯕꯛꯇꯤ ꯌꯥꯝ ꯍꯩꯔꯝꯃꯅꯤ ꯃꯄꯥꯟꯗ ꯂꯩꯕꯅꯤꯅ
ꯀꯔꯤ ꯊꯕꯛ ꯍꯩꯇꯣꯏꯔ ꯃꯗ ꯃꯄꯥꯟꯗ ꯂꯩꯔꯒ
ꯊꯕꯛ ꯃꯆꯥ ꯃꯆꯥ ꯇꯧꯕꯅꯤꯅ ꯑꯩꯔꯝꯒꯅꯤꯗ
ꯀ ꯀꯔꯤ ꯊꯕ ꯍꯥꯏꯔꯝ
ꯌꯨꯝꯒꯤ ꯃꯅꯨꯡꯒꯤ ꯍꯥꯏꯌꯦ
ꯑꯗꯨꯗꯤ ꯃꯤꯅ ꯇꯥꯛꯄꯤꯗ꯭ꯔꯁꯨ ꯂꯣꯏꯅꯃꯛ ꯉꯝꯅꯤꯗ ꯅꯨꯄꯤꯁꯤꯡ
ꯑꯗꯨ ꯑꯣꯏꯁꯨ ꯂꯩꯌꯦꯅ
ꯍꯝꯝ
ꯃꯈꯨꯠ ꯐꯥꯕ ꯐꯠꯇꯕ ꯇꯟꯕ ꯅꯨꯄꯤ ꯇꯟꯅꯕ ꯊꯕꯛ ꯇꯧꯅꯤꯡ ꯊꯕꯛ ꯁꯨꯅꯤꯡꯕ ꯅꯨꯄꯤ ꯅꯨꯄꯤꯗꯤ ꯈꯔ ꯅꯥꯟꯕꯅ ꯐꯔꯦ
ꯍꯥ
ꯅꯨꯄꯤ ꯈꯔ ꯅꯥꯜꯂꯒꯀꯣ ꯁꯦꯡꯗꯣꯛꯑꯒ ꯑꯗꯨꯅ ꯐꯩꯕ ꯅꯨꯄꯤ ꯑꯃꯣꯠꯄꯁꯨ ꯐꯖꯠꯦ ꯠꯇꯦ
ꯍꯝ
ꯅꯠꯇ꯭ꯔ ꯅꯪꯁꯨ ꯊꯕꯛ ꯑꯇꯣꯞꯄꯒꯨꯝꯕꯁꯨ ꯊꯤꯕ꯭ꯔꯣ
ꯁꯤꯗꯦ ꯑꯩ ꯊꯕꯛ ꯇꯧꯒꯦ ꯈꯟꯗꯦꯗ
ꯎꯝ
ꯑꯩ ꯑꯁꯤ ꯑꯁꯤꯗ ꯂꯩꯕ ꯂꯣꯏꯔꯒ ꯑꯃꯨꯛꯀ ꯀꯣꯂꯦꯖ ꯆꯠꯀꯅꯤ
ꯑ ꯑꯗꯨꯅꯤ ꯆꯝꯃꯦ ꯆꯨꯝꯃꯦ
ꯀꯨꯜ ꯏꯁ ꯇꯝꯕ ꯂꯣꯏꯗ꯭ꯔꯤꯌꯦ
ꯑꯩꯈꯣꯏꯗꯗꯤ ꯊꯕꯛꯁꯨ ꯄꯥꯔꯠ ꯇꯥꯏꯝꯒꯨꯝꯕꯒꯤ ꯌꯥꯝꯗꯕꯅꯤꯅꯀꯣ ꯑꯩꯈꯣꯏ ꯃꯐꯝꯁꯤꯗꯤ ꯂꯥꯏꯔꯤꯛ ꯇꯝꯕꯁꯨ ꯋꯥꯏꯑꯕ ꯄꯩꯁꯥꯥꯁ ꯆꯪꯉꯦ ꯑꯗꯨꯒ ꯅꯤꯅꯤꯡꯉꯥꯏꯈꯛ ꯂꯩꯕꯀꯣ
ꯎꯝ
ꯍꯥꯏꯗꯤ ꯃꯤ ꯑꯇꯣꯞꯄ ꯃꯐꯝꯗꯗꯤ ꯄꯨꯡ ꯄꯨꯡꯒꯤꯁꯨ ꯊꯕꯛ ꯂꯩꯕꯅꯤꯅ ꯂꯥꯏꯔꯤꯛ ꯇꯝꯕ ꯆꯠꯂꯁꯨ ꯑꯩꯈꯣꯏꯅ ꯊꯕꯛ ꯁꯨꯅꯤꯡꯉꯗꯤ ꯑꯗꯨꯝ ꯃꯇꯝꯁꯦ ꯂꯩꯌꯦꯕ ꯄꯩꯁꯥꯁꯨ ꯇꯥꯟꯕ ꯌꯥꯏꯑꯕ ꯑꯗꯨꯒꯤ ꯑꯩꯈꯣꯏꯒꯤ ꯀꯕꯁꯨ ꯌꯥꯎꯕꯀꯣ ꯑꯗꯨ ꯑꯁꯤꯗꯗꯤ ꯑꯁ ꯀꯔꯤꯁꯨ ꯊꯕꯛꯁꯦ ꯇꯧꯔꯗꯤ ꯍꯥꯏꯕꯗꯤ ꯁꯦꯂꯔꯤ ꯋꯥꯡꯕ ꯋꯥꯡꯗꯕꯒꯤ ꯅꯠꯇꯕꯤꯗ ꯇꯧꯈ꯭ꯔꯗꯤ ꯅꯨꯡꯇꯤ ꯀꯣ ꯃꯇꯝꯁꯦ ꯁꯥꯡꯅ ꯊꯕꯛ ꯁꯨꯕꯅ ꯑꯩꯈꯣꯏ ꯍꯣꯏ ꯀꯣꯂꯦꯖ ꯀꯥꯕ ꯀꯔꯤꯗꯤ ꯌꯥꯗ꯭ꯔꯦꯕ ꯑꯃꯨꯛꯀ ꯑꯗꯨꯒꯤ ꯈꯔ ꯋꯥꯏꯀꯣ ꯑꯩꯈꯣꯏꯁꯦ
ꯑꯗꯨꯅꯦ ꯀꯣꯂꯦꯖꯁꯨ ꯅꯨꯡꯇꯤꯒꯤ ꯆꯠꯇ꯭ꯔꯁꯨ ꯌꯥꯏ ꯑꯗꯨꯕꯨ ꯊꯕꯛ ꯇꯧꯔꯗꯤ ꯌꯥꯗꯦꯅ ꯀ ꯆꯗꯕ
ꯍ
ꯂꯩꯗꯤ
ꯑꯩꯈꯣꯏꯅ ꯇꯧꯅꯤꯡꯕꯁꯤꯗꯤ ꯇꯧ ꯃꯇꯝ ꯃꯇꯝ ꯄꯨꯡ ꯑꯣꯏꯅꯀꯣ
ꯍꯣꯏ
ꯃꯣꯏꯒꯤꯗꯤ ꯇꯧꯔꯗꯤ ꯊꯥ ꯁꯨꯒꯗꯧꯕꯅꯤ ꯅꯠꯇ꯭ꯔꯗꯤ ꯅꯨꯃꯤꯠ ꯐꯨꯜꯅꯤ ꯀꯣ ꯑꯗꯨꯕꯨꯗꯤ ꯑꯩꯈꯣꯏ ꯁꯥꯇ꯭ꯔꯁꯤꯡꯒꯤꯗꯤ ꯃꯇꯝꯁꯦ ꯈꯥꯏꯗꯣꯛꯄ ꯉꯝꯃꯣꯏꯕ
ꯎꯝ ꯑ ꯑꯩꯈꯣꯏ ꯇꯝꯃꯤꯟꯅꯕ ꯅꯨꯄꯥ ꯑꯃꯗꯣ
ꯍꯥ
ꯃꯥꯗꯤ ꯅꯨꯡꯗꯥꯡꯒꯤ ꯊꯕꯛ ꯇꯧꯋꯦ ꯍꯥꯏꯌꯦ
ꯎꯝ
ꯋꯥꯕ ꯖꯠꯅꯦ ꯃꯥꯗ
ꯍꯣꯏ ꯅꯨꯡꯗꯥꯡ ꯇ ꯄꯨꯡ ꯀꯌꯥ ꯑꯃ ꯇꯧꯕ ꯆꯠꯂꯨꯅꯤ
ꯈꯪꯗꯦ ꯄꯨꯡꯗꯤ ꯍꯥꯡꯕꯤꯗ꯭ꯔꯦ ꯑꯗꯣ ꯋꯥꯏ ꯍꯦ ꯃꯥꯗ ꯃꯨꯀꯛꯀꯧꯒꯦꯁꯦ ꯃꯨꯀ ꯂꯥꯛꯀꯅꯤ ꯃꯥꯗ ꯌꯥꯝ ꯔꯤꯒꯨꯂꯔ ꯑꯣꯏꯕꯅꯦ
ꯑꯣ ꯋꯥꯔꯥ ꯃꯅꯤꯅꯦꯕ ꯑꯗꯨ ꯁꯦꯂꯔꯤꯁꯨ ꯋꯥꯡꯗꯕꯅꯤ ꯑꯩꯈꯣꯏꯗꯗꯤ
ꯎꯝ ꯅꯪꯗꯤ ꯀꯣꯂꯦꯖ ꯇꯝꯕ ꯂꯣꯏꯔꯕ꯭ꯔꯣ
ꯍꯣꯏ ꯑꯩꯈꯣꯏꯗꯤ ꯂꯣꯏꯔꯦ
ꯑꯣ ꯑꯗꯨꯗꯤ ꯊꯕꯛ ꯊꯕꯛ ꯊꯤꯕ ꯍꯧꯔꯣ
ꯍꯣꯏ ꯊꯕꯛ ꯊꯤꯔꯒ ꯂꯩꯔꯦ ꯍꯧꯖꯤꯛꯁꯦ ꯀꯟꯅ ꯂꯩꯒꯗ꯭ꯔꯥ ꯂꯩꯔ ꯏꯗ꯭ꯔ
ꯅꯨꯄꯥꯒꯤꯗꯤ ꯂꯩꯔꯝꯅꯤꯅ
ꯑꯦ ꯅꯨꯄꯤꯒꯤ ꯍꯦꯟꯅ ꯂꯩꯔꯦ
ꯅꯨꯄꯤꯗꯤ ꯈꯔ ꯑꯗꯨꯝ ꯊꯕꯛ ꯇꯧꯒꯦ ꯍꯥꯏꯔꯁꯨ ꯑꯩꯈꯣꯏꯁꯦ ꯔꯤꯛꯁ ꯌꯥꯝ ꯂꯩꯅꯀꯣ ꯀ ꯅꯨꯄꯤꯗꯦ
ꯎꯝ ꯆꯨꯝꯃꯦ ꯆꯨꯝꯃꯦ ꯑꯗꯨ ꯑꯣꯏꯗꯤ
ꯌꯨꯝꯗꯒꯤ ꯄꯩꯁꯥ ꯅꯤꯕꯁꯨ ꯑꯁ ꯏꯀꯥꯏꯖꯥꯏꯈ꯭ꯔꯦꯅꯦ
ꯀꯥꯏꯔꯦ ꯇꯟꯈ꯭ꯔꯦ ꯍꯧꯖꯤꯛꯇꯤ ꯀꯣ
ꯎꯝ ꯍꯧꯖꯤꯛꯇꯤ ꯀꯩꯅꯣ ꯆꯥꯎꯥꯎꯕꯒꯤ ꯀꯣ ꯍꯥꯏꯥꯏ ꯆꯍꯤꯁꯨ ꯌꯥꯝꯈ꯭ꯔꯦ
ꯃꯇꯝꯅ ꯄꯨꯔꯥ ꯈꯕꯅ ꯆꯪꯩ ꯅꯤꯕꯕꯁꯤꯦ ꯏꯀꯥꯏꯈ꯭ꯔꯦ ꯑꯩꯈꯣꯏꯅ ꯄꯨꯊꯣꯛꯇ꯭ꯔꯗꯤ
ꯑꯗꯨꯕꯨ ꯅꯤꯔꯤꯉꯩꯁꯨ ꯏꯃꯥ ꯏꯄꯥꯗꯤ ꯁꯣꯜꯂꯒ ꯂꯩꯔꯦ ꯑꯗꯣ
ꯅꯤꯕ ꯃꯝꯐꯝꯁꯨ ꯂꯩꯇ꯭ꯔꯦ ꯍꯧꯖꯤꯛꯀꯥꯟꯗ ꯋꯥꯕꯅ
ꯎꯝ ꯀꯨꯏꯗ꯭ꯔꯦ ꯇꯂꯣꯞ ꯆꯥꯗꯔꯦ ꯅꯪ
ꯈꯗꯤ ꯆꯒꯦꯔꯥ